ꯍꯜꯂꯣ
ꯍꯜꯂꯣ ꯇꯥꯔꯕꯣ
ꯑꯣ ꯀꯅꯥꯅꯣ ꯄꯥꯏꯁꯤꯕꯨ
ꯑꯐꯥꯎꯕꯅꯤ ꯀꯩꯅꯣꯅꯦ ꯁꯤꯖꯂꯣꯏ ꯅꯪ ꯌꯥꯎꯔꯛꯀꯅꯣ ꯇꯥꯏꯌꯦ ꯇꯥꯏꯌꯦ
ꯈꯣꯟꯖꯦ ꯇꯥꯕꯗ ꯀꯔꯤ ꯀꯅꯥ ꯃꯥꯟꯒꯦ
ꯆꯠꯂꯣꯗꯥ
ꯄꯩꯁꯥ
ꯀꯔꯤ ꯅꯣꯏꯒꯤ ꯀꯔꯤ ꯑꯌꯦ ꯂꯋꯥꯏꯗꯩ ꯑꯉꯥꯡ ꯑꯃ ꯂꯩꯕꯗꯨ ꯑꯣꯏꯔꯝꯅꯤ
ꯄꯩꯁꯥꯒ ꯌꯥꯝ ꯄꯥꯏꯕ ꯃꯁꯛꯀ ꯌꯥꯝ ꯐꯖꯕ ꯂꯥꯏꯔꯤꯛꯀ ꯌꯥꯝ ꯍꯩꯕꯗꯣ
ꯀꯩ ꯍꯥꯏꯕ ꯃꯁꯛ ꯐꯖꯕ ꯍꯥꯏꯖꯤꯅꯦ
ꯎꯝ ꯀꯔꯤ ꯊꯕꯛꯅꯣ ꯅꯪ ꯇꯧꯔꯤꯗꯨꯅ
ꯑꯩꯖꯤꯔꯣ
ꯑꯩ ꯄ꯭ꯔꯣꯖꯦꯛ ꯑꯔꯨꯕ ꯄꯥꯏꯔꯤꯌꯦ
ꯀꯔꯤ ꯄ꯭ꯔꯣꯖꯦꯛꯅꯣꯅꯦ ꯅꯥꯕ ꯍꯧꯖꯤꯛꯇꯤ ꯄ꯭ꯔꯣꯖꯦꯛ ꯍꯧꯖꯤꯛꯀꯥꯟꯗꯤ ꯀꯩꯅꯣꯝ ꯇꯧꯔꯨ ꯈꯨꯗꯤꯡꯒꯤ ꯑꯩ ꯄ꯭ꯔꯣꯖꯦꯛ ꯄꯥꯏꯔꯤ ꯑꯩ ꯄ꯭ꯔꯣꯖꯦꯛ ꯇꯧꯔꯤꯖꯤꯗ ꯀꯔꯤ ꯂꯩꯊꯣꯛꯅꯕꯅꯣ
ꯑꯗꯨ ꯅꯠꯇ꯭ꯔꯗꯤ ꯀꯩ ꯍꯥꯏꯗꯣꯔꯤꯒꯦ
ꯑꯗꯨꯅ ꯄ꯭ꯔꯣꯖꯦꯛ ꯉꯥꯛ ꯉꯥꯏꯒ꯭ꯔꯦꯅꯦ
ꯎꯝ ꯄꯩꯈꯥ ꯊꯥꯕ ꯂꯥꯛꯏꯔꯣ ꯅꯪ ꯁꯤꯗ
ꯅꯪ ꯂꯥꯛꯄ꯭ꯔꯣ
ꯃꯩ ꯂꯥꯛꯏ ꯀꯩꯅꯣ
ꯎꯝ ꯑꯩꯈꯣꯏꯖꯤꯗ ꯃꯨꯠꯈ꯭ꯔꯦ ꯆꯥꯛ ꯊꯥꯡꯒꯠꯀꯦ ꯇꯧꯔꯒ
ꯆꯥꯛ ꯆꯥꯗ꯭ꯔꯤꯕ ꯍꯥꯏꯖꯦ
ꯆꯥꯛ ꯆꯥꯗ꯭ꯔꯦ ꯑꯩ ꯌꯨꯝꯗꯩ ꯆꯥꯗꯕꯤ ꯂꯥꯛꯑꯦꯗ ꯑꯁ ꯌꯨꯝꯗꯒꯤ ꯀꯥꯏꯗꯒꯤ ꯑꯩꯈꯣꯏ ꯑꯁ ꯀꯥꯏꯗꯩꯅꯣ ꯏꯕꯨꯡꯉꯣ ꯕꯦꯛꯐꯥꯁ ꯇꯧ ꯂꯥꯛꯑꯦꯍꯦ
ꯎꯝ
ꯌꯦꯔꯨꯝ ꯑꯐꯨꯠꯄ ꯑꯃ ꯑꯗꯩꯗꯤ ꯀꯣꯐꯤ ꯑꯃ ꯗ꯭ꯔꯦꯒꯣꯟ ꯐ꯭ꯔꯨꯠ ꯑꯃ ꯇꯧꯔ ꯂꯥꯛꯑꯦꯅꯦ
ꯅꯃꯥꯅ ꯅꯪꯒꯤ ꯆꯥꯅꯕ ꯆꯥꯛ
ꯍꯥꯞꯄꯤ ꯏꯕꯨꯡꯉꫭ ꯆꯦꯡꯒꯗꯤꯉꫭ ꯑꯇꯩ ꯆꯥꯗ꯭ꯔꯦ ꯃꯄꯥꯟꯂꯣꯝꯗꯩ ꯄꯨꯁꯜꯂꯛꯄ ꯕ꯭ꯁꯃꯇꯤꯒ ꯍꯥꯏꯕꯗꯣ
ꯍꫭꯏꯔꫭꯡꯗ ꯕꯥ꯭ꯁꯃꯇꯤ ꯆꯥꯔꯝꯃꯅꯤ
ꯄ꯭ꯔꯦꯃꯤꯌꯝꯅꯤ ꯏꯕꯨꯡꯉꫭ ꯀꯤꯂꯣꯗ ꯆꯥꯝꯍꯨꯝꯗ꯭ꯔꯥ ꯄꯤꯕꯗꯣ ꯂꯩꯀꯥꯏ ꯆꯦꯡꯌꯦꯟꯒꯗꯤ ꯆꯥꯗ꯭ꯔꯦꯗ ꯑꯍꯣ ꯉꯥꯅꯨꯗꯣ ꯑꯣꯏ ꯄꯤꯖꯔꯦ ꯉꯥꯅꯨꯗꯣ ꯑꯣꯏꯅ ꯊꯣꯡ ꯊꯣꯡꯉ ꯄꯤꯖꯔꯦ
ꯁꯦꯔꯥꯟ ꯇꯨꯔꯥꯟ ꯅꯣꯏ ꯇꯧ ꯁꯥꯕ ꯑꯃ ꯏꯕꯣ
ꯏꯪꯕ꯭ꯔꯣ
ꯅꯅꯤꯡꯗꯦ ꯀꯩꯗꯧ ꯍꯥꯏꯅꯣ ꯈꯨꯃꯩ
ꯉꯥꯅꯨ ꯃꯆꯥꯗ ꯂꯣꯏꯖꯧ ꯐ꯭ꯔꯤꯗ ꯄꯤꯕꯤꯒꯦ ꯍꯥꯏꯝꯅꯤꯗꯜ ꯇꯔꯥ ꯑꯃ ꯄꯤꯔ ꯅꯁꯥꯗꯣ ꯍꯧꯗꯣꯛ ꯇꯕ ꯌꯥꯕ꯭ꯔꯥ ꯌꯦꯡꯉꯣ ꯍꯥꯏꯝꯅꯤꯗ
ꯍꯟꯗꯛ ꯄꯨꯂꯞ ꯂꯣꯏꯔ ꯊꯝꯁꯤ ꯀꯩꯅꯣ ꯅꯣꯏ ꯀꯩꯅꯣ ꯂꯝꯄꯥꯛꯗꯣ ꯊꯥꯗꯣꯛꯁꯦ ꯑꯦꯝ ꯌꯨꯒꯤ ꯂꯝ
ꯑꯈꯣꯏꯗꯤ ꯄꯩꯁꯥ ꯄꯥꯏꯔꯝꯅꯤꯅ ꯍꯧꯖꯤꯛ ꯇ꯭ꯔꯁ ꯑꯝꯇ ꯂꯤꯡꯈꯠꯀꯦ ꯇꯧꯅꯤ ꯆꯦꯔꯤꯇꯤꯒꯤ
ꯇ꯭ꯔꯁ ꯑꯃꯨꯛ ꯇꯧꯗꯧꯔꯕ
ꯇ꯭ꯔꯁ ꯑꯃ ꯇꯧꯔꯒ ꯈꯔ ꯂꯥꯏꯔꯤꯛꯀ ꯇꯝꯖꯅꯤꯡꯕ ꯄꯩꯁꯥꯒ ꯄꯥꯏꯗꯕ ꯑꯗꯨꯒꯨꯝꯕ ꯑꯉꯥꯡ ꯇꯔꯥ ꯑꯃ ꯆꯍꯤ ꯆꯍꯤꯒꯤ ꯃꯇꯦꯡ ꯄꯥꯡꯕꯗꯣ ꯃꯥꯅ ꯍꯌꯦꯡ ꯑꯥ ꯂꯥꯏꯔꯤꯛ ꯇꯝꯅꯤꯡꯕꯧ ꯌꯥꯅꯤꯗ ꯑꯗꯨꯕꯨꯗꯤ ꯑꯩꯒꯤ ꯃꯔꯥꯡ ꯀꯥꯏꯅ ꯂꯩꯔꯤꯗ ꯑꯗꯨꯕꯨ ꯄꯩꯁꯥ ꯋꯥꯗꯤ
ꯌꯥꯗꯦ ꯑꯈꯣꯏꯖꯨ ꯋꯥꯠꯄ ꯃꯤꯠꯇꯦꯍꯦ ꯈꯅꯕ ꯍꯧꯅꯔꫭꯏꯖꯦꯍꯦ ꯅꯥꯕ
ꯆꯥꯛ ꯏꯁꯤꯡ ꯎꯅꯗ꯭ꯔꯤ
ꯆꯥꯗ꯭ꯔꯤ ꯆꯥꯛꯀ ꯊꫭꯡꯗ꯭ꯔꯤꯗ
ꯅꯪ ꯅꯍꯥꯟ ꯆꯦꯡ ꯂꯩꯇꯦ ꯍꯥꯏꯗꯨꯕꯨ ꯅꯌꯨꯝꯗꯩ ꯂꯧꯔꯨꯔꯕꯣ
ꯂꯧꯗ꯭ꯔꯤ ꯂꯣꯏꯗ꯭ꯔꯦꯗ ꯂꯣꯏꯗꯣꯔꯦ ꯍꯥꯏꯕꯅꯦꯗ
ꯄꯩꯁꯥ ꯄꯥꯏꯔꯤꯕꯨ ꯑꯗ꯭ꯋꯥꯏꯗꯩ ꯀꯣꯛ ꯋꯥꯜꯂꯖꯨ ꯌꯥꯕꯗꯨꯕꯨ
ꯇꯟꯗ꯭ꯔ ꯆꯦꯡꯕꯨ ꯋꯥꯜꯂ ꯆꯥꯕ ꯍꯧꯟꯅꯗꯦꯗ
ꯃꯥ ꯄꯩꯁꯥ ꯄꯥꯕꯅꯤ ꯇꯥꯏꯝ ꯏꯁ ꯃꯅꯤꯒ ꯍꯥꯏꯕꯗꯣ
ꯎꯝ
ꯅꯪ ꯑꯩꯅ ꯑꯃꯨꯛꯇꯪ ꯀ꯭ꯂꯥꯁ ꯂꯧꯗꯕ ꯌꯥꯔꯔꯣꯏꯗ
ꯍꯩꯔꯦ ꯏꯕꯨꯡꯉꫭ ꯈꯥꯡꯉꯦ ꯀꯥꯛ ꯁꯤꯡꯉꯦ ꯏꯕꯨꯡꯉꯣ ꯍꯧꯖꯤꯛ
ꯎꯝ ꯑ ꯑꯉꯥꯡ ꯇꯨꯏꯁꯟ ꯄꯩꯁꯥ ꯐꯪꯉꯒꯅ ꯅꯃꯥꯟꯅꯕ ꯀꯥꯔ ꯊꯧꯔꯒꯦ
ꯎꯝ ꯅꯠꯇꯗꯤ ꯀꯩꯅꫭꯅꯦ ꯃꯥꯃꯨꯂꯤꯅ ꯃꯥꯃꯨꯂꯤꯒ ꯕꯨꯟ ꯌꯥꯕ꯭ꯔꯗꯣ
ꯑꯗꯨꯗꯨꯒ ꯑ ꯆꯥꯅꯤꯡꯉꯥꯏ ꯊꯛꯅꯤꯡꯉꯥꯏ ꯂꯩ ꯇ꯭ꯔꯗꯤ ꯑꫯꯁ ꯀꯥꯏ ꯂꯩꯒꯦ ꯑꯩ ꯕꯣꯂꯤꯕꯣꯜ ꯁꯥꯟꯅꯕ ꯂꯥꯛꯏꯌꯦ ꯊꯣꯛꯂꯧꯗꯅ ꯍꯥꯏꯔꯛꯀꯅꯤ
ꯑꯗꯨ ꯅꯠꯇꯗꯤ ꯀꯥꯏꯗꯒꯤ
ꯑꯗꯨꯒꯤ ꯂꯤꯆꯠ ꯁꯥꯖꯠꯇꯨꯅꯦ ꯅꯪ ꯑ ꯕꯤꯁꯅꯨꯄꯨꯔꯒꯤ ꯅꯨꯄꯥ ꯑꯃ ꯃꯁ ꯆꯤꯟꯊꯤꯕ ꯑꯃꯝꯗ ꯔꯤꯗꯨ
ꯃꯥꯗꯤ ꯀꯩꯗꯧꯒ꯭ꯔꯒꯦ ꯍꯧꯖꯤꯛꯄꯣ
ꯃꯥ ꯑꯉꯥꯡ ꯇꯨꯏꯁꯟ ꯇꯧꯋꯦ ꯍꯥꯏꯕꯅꯤ ꯑ ꯐꯤꯂꯣꯖꯣꯐꯤ ꯂꯧꯕ ꯐꯤꯂꫭꯖꯣꯐꯤ ꯂꯧꯕ ꯃꯥꯅ ꯍꯥꯌꯔꯃꯦꯁ ꯇꯥꯛꯑꯦꯌꯦ
ꯑꯉꯥꯡ ꯐꯦꯜ ꯑꯣꯏ ꯃꯃꯥ ꯍꯥꯠꯀꯗꯣꯏꯅꯦ ꯌꯦꯡꯉꫭ ꯃꯥꯕꯨꯗꯤ
ꯍꯥꯏꯔꯨꯔꯒ ꯑꯥ ꯑꯪꯀꯒ ꯐꯤꯂꯣꯖꯣꯐꯤꯒ ꯑꯅꯤꯗꯣ ꯄꯨꯟꯖꯟꯅꯔꯛꯏꯅꯦꯌꯦ
ꯎꯝ ꯋꯥꯔꯤ ꯃꯔꯤ ꯌꯥꯝ ꯂꯩꯅꯩ ꯍꯥꯏꯔꯛꯇ꯭ꯔꯣ
ꯎꯝ ꯃꯔꯤ ꯌꯥꯝ ꯂꯩꯅꯩ ꯃꯥꯅ ꯑꯗꯨ ꯇꯧꯔꯒ ꯌꯥꯎ ꯗꯕꯩ ꯇꯥꯏꯞꯇ
ꯅꯣꯏ ꯀꯅꯥ ꯀꯅꯥ ꯆꯥꯃꯤꯟꯅꯩꯅꯣ ꯆꯥꯛꯄꯣ
ꯑꯅꯦ ꯇꯥꯗꯤꯀꯦꯅꯦ ꯄ꯭ꯔꯤꯌꯣ ꯑꯩꯈꯣꯏ ꯑꯍꯨꯝ
ꯄ꯭ꯔꯤꯌꯣꯁꯨ ꯌꯥꯎꯕ꯭ꯔꯣ ꯅꯣꯢ ꯑꯍꯨꯝ
ꯎꯝ
ꯅꯣꯏ ꯍꯥꯟꯅ ꯆꯥꯔꯝꯕ ꯑꯉꯥꯡꯈꯩꯗꯨꯗꯤ
ꯆꯥꯗ꯭ꯔꯦ ꯑꯩꯈꯣꯏ ꯑꯍꯨꯝ ꯈꯥꯛꯇ ꯃꯤ ꯌꯥꯝꯗꯕꯁꯤꯅ ꯐꯔꯦꯅ
ꯑꯗꯣ ꯍꯥꯎ ꯍꯥꯎꯅ ꯆꯥꯊꯣꯛꯑꯣ ꯁꯦꯟ ꯄꯥꯏꯕ ꯉꯥꯛꯇꯅꯤꯅ
ꯎꯝ ꯄꯥꯕ ꯆꯤꯡꯕ꯭ꯔꯣ ꯍꯧꯖꯤꯛꯁꯦ ꯀꯔꯤ ꯊꯣꯡꯗꯣꯏꯅꯣ ꯈꯪꯗꯦꯅꯦ
ꯅꯌꯨꯝꯗꯩ ꯊꯣꯡꯕ ꯌꯥꯕ ꯑꯝ ꯄꯨꯔꯛꯇ꯭ꯔꯕꯣ
ꯌꯨꯝꯗꯩ ꯊꯣꯡꯕꯕꫭ ꯑ ꯑꯣꯛ ꯑꯌꯥꯏꯕ ꯈꯔꯕꯨꯗꯤ ꯄꫭꯔꯛꯑꯦ
ꯑꯩꯁ ꯑꫭꯛ ꯑꯌꯥꯏꯕꯗꯣ ꯆꯤꯡꯗꯩꯔꯣ
ꯉꯔꯥꯡ ꯈꯣꯡꯖꯥꯡ ꯆꯠꯂꯨꯔꯒ ꯑꯩꯅ ꯂꯨꯄꯥ ꯆꯅꯤꯃꯨꯛꯀꯤ ꯂꯧꯔꯛꯄꯅꯤ
ꯎꯝ
ꯑꯗꯨ ꯇꯧꯔꯒ ꯁꯧꯒ꯭ꯔꯤꯗꯣ ꯍꯥꯞꯄꯒ ꯁꯧꯒ꯭ꯔꯤꯗ ꯈꯤꯇꯪ ꯍꯥꯞꯄꯒ ꯃꯍꯤ ꯊꯛꯀꯦ
ꯇꯧ ꯇꯧ ꯆꯨꯞ ꯁꯦꯝꯃꯣ
ꯎꯝ ꯅꯪꯗꯤ ꯅꯪ ꯄꯩꯁꯥꯒ ꯄꯥꯏꯔꯤꯕꯣ
ꯄꯩꯁꯥꯖꯦ ꯄꯥꯏꯗ꯭ꯔꯦꯗ ꯏꯕꯣ
ꯀꯞꯄꯥꯛ ꯎꯔꯣ
ꯀꯥꯞ ꯍꯩ ꯈꯣꯝꯃꯩ ꯇꯥꯅꯤꯡꯗꯦ ꯆꯥꯅꯤꯡꯉꯥꯏ ꯊꯥꯛꯅꯤꯡꯉꯥꯢ ꯊꯛꯅꯤꯡꯉꯥꯏꯕ ꯂꯩꯇꯕ ꯅꯪ ꯃꯤꯉꯣꯟꯗ ꯄꯩꯥꯁꯥ ꯀꯥꯟꯄꯥꯛꯎꯔꯗꯤ ꯀꯩꯅꯣ
ꯆꯥꯅꯤꯡꯉꯥꯏ ꯊꯛꯅꯤꯡꯉꯥꯏꯁꯤ ꯍꯧꯖꯤꯛ ꯄꯨꯔꯥ ꯂꯩꯔꯤꯕ ꯑꯩꯒꯤ ꯔꯤꯁꯣꯔꯁ ꯃꯌꯥꯝꯁꯤ ꯏꯄꯥ ꯏꯄꯨꯅ ꯊꯝꯕꯤꯔꯝꯕ ꯔꯤꯁꯣꯔꯁ ꯃꯌꯥꯝꯁꯦ ꯁꯤ ꯁꯤꯖꯤꯟꯅꯔꯅꯦ ꯑꯩꯅ ꯅꯨꯡꯉꯥꯏꯗꯣꯏ ꯇꯧꯔꯤꯁꯦ
ꯇ ꯀꯕꯦ
ꯁꯥꯟꯅꯔꯒꯗꯤ ꯍꯣꯏ ꯍꯧꯖꯤꯛ ꯄꯦꯛꯀꯦꯠꯇ ꯑꯣꯏꯅ ꯂꯩꯔꯦ ꯄꯦꯛꯀꯦꯠ ꯑꯆꯧꯕꯗꯣ
ꯂꯨꯄꯥ ꯇꯔꯥ ꯑꯃꯒ ꯍꯦꯜꯂꯛꯒꯦ ꯃꯤ ꯃꯤ ꯑꯅꯤ ꯂꯩꯔꯣ ꯑꯗꯨꯒ ꯑꯣꯔꯦꯟ ꯆꯦꯡꯖꯨ ꯆꯥꯎ
ꯑꯔꯦ ꯌꯥꯔꯦ ꯌꯥꯔꯦ
ꯍꯟꯗꯛ ꯅꯪ ꯐꯣꯟꯗꯣꯏ ꯄꯩꯥꯁꯥ ꯃꯌꯥꯝ ꯀꯞꯁꯜꯂ ꯅꯪ ꯐꯣꯟ ꯌꯥꯍꯜꯂꯨꯅꯣꯔꯣ
ꯎꯝ ꯅꯪ ꯗꯤ ꯅꯌꯨꯝꯗꯗꯤ ꯀꯔꯤ ꯑ ꯃꯊꯪꯗꯤ ꯆꯦꯡ ꯊꯥꯔꯨꯔꯣꯏꯅꯦ ꯂꯧ ꯅꯨꯡ ꯀꯔꯤꯝ ꯌꯥꯎꯗ꯭ꯔꯝꯅꯤꯅ
ꯌꯥꯎꯋꯦ ꯏꯕꯨꯡꯉꯣ ꯑꯩꯅꯅꯤ ꯂꯣꯏꯁꯤꯜꯂꯝꯃꯒ ꯂꯥꯛꯏꯗꯣ
ꯌꯥꯎꯗꯔꯖꯨ ꯍꯟꯗꯛ ꯑꯩ ꯈꯥꯏꯕꯤꯔꯛꯀꯦ ꯑꯩ ꯍꯟꯗꯛꯇꯤ ꯑꯩꯅ ꯂꯣꯏꯟ ꯁꯨꯔꯦ
ꯅꯪꯅ ꯌꯨꯝꯕꯨꯔꯦꯝ
ꯑꯩ ꯌꯨꯝꯕꯨꯨꯔꯦꯝꯕ ꯀꯟꯅ ꯑꯣꯏꯈꯜꯂꯛꯏꯕꯣ
ꯎꯝ ꯑꯣꯏꯌꯣ ꯅꯅꯥꯎꯄꯗꯤ ꯍꯧꯖꯤꯛ ꯊꯕꯛ ꯇꯧꯒ꯭ꯔꯦ ꯍꯧꯖꯤꯛ
ꯑꯗꯨꯃꯥꯏ ꯇꯧꯏ
ꯅꯪꯅ ꯁꯤꯗꯥ ꯑꯐꯥꯎꯑꯔꯤꯡ ꯁꯥꯗꯅ ꯑꯩꯗꯤ ꯂꯥꯏꯔꯤꯛ ꯇꯝꯃꯤꯝꯅꯦꯅ ꯅꯪꯕꯨ ꯍꯥꯏꯝꯅꯤꯗ
ꯇꯥꯕ꯭ꯔꯣ
ꯑꯥ ꯇꯥꯏ ꯇꯥꯏ ꯇꯥꯏ
ꯍ
ꯍꯥꯜꯂꯣ
ꯀꯔꯤꯌꯦ ꯅꯪ ꯑꯉꯥꯡ ꯀꯣꯆꯤꯡ ꯉꯁꯤ ꯆꯠꯀꯗ꯭ꯔꯣ
ꯆꯠꯀꯅꯤ
ꯑꯣ ꯑꯗꯨ ꯇꯥꯡ ꯀꯌꯥꯗꯅꯣ ꯑꯥ ꯇꯥꯡ ꯇꯔꯥꯗ ꯄꯩꯈꯥ ꯂꯩ
ꯇꯔꯥꯇꯔꯦꯠꯇ ꯀꯥꯏ ꯇꯥꯔꯒꯦ ꯑꯗꯨꯕꯣ ꯅꯪꯕꯣ ꯂꯝꯐꯦꯜꯗ
ꯂꯝꯐꯦꯟꯗ ꯈꯪꯗꯦ ꯗꯤ ꯁꯤꯗꯒ ꯇꯥꯁꯜꯂꯛꯏꯕꯣ ꯗꯤ ꯁꯤ ꯄꯥꯝꯝꯕꯩꯔ ꯈꯪꯗꯦ
ꯗꯤꯖꯤ ꯃꯅꯨꯡꯗ ꯑꯦꯛꯖꯥꯝ ꯊꯥꯕ ꯂꯩꯕ꯭ꯔꯣ
ꯂꯩꯗ ꯆꯥꯎꯅ ꯂꯩ ꯍꯥꯏꯝꯅꯤ
ꯑꯣ ꯐꯩꯅꯦ ꯀꯅꯥ ꯈꯪꯗꯣꯏꯅꯣ ꯍꯣꯏꯌꯦ
ꯎꯝ ꯉꯍꯥꯟ ꯊꯥꯏ ꯉꯥꯏ ꯑ ꯁꯑꯣꯝꯃꯨꯡ ꯇꯥꯕꯗꯨꯗꯤ ꯋꯥꯏꯅꯦ ꯀꯔꯤ ꯖꯦꯅꯦꯁꯅ ꯃꯥꯔ꯭ꯛꯇ
ꯃꯥꯥꯛꯇ
ꯎꯝ ꯃꯥ ꯑꯦꯀꯥꯗꯃꯤꯗ ꯄꯨꯡ ꯑꯍꯨꯝꯗꯩꯅ ꯇꯔꯨꯛ ꯐꯥꯎ ꯑꯣꯏꯔꯝꯅꯦ ꯑꯗꯨꯕꯨꯗꯤ ꯄꯨꯡꯕꯨꯗꯤ ꯑꯗꯨꯝ ꯂꯦꯝꯃꯤꯗꯕꯣ
ꯂꯦꯝꯗꯗꯤ ꯀꯩꯅꯣ ꯅꯍꯩ ꯍꯩꯕꯅꯤꯅ ꯄꯨꯡ ꯂꯦꯝꯃꯛꯀꯅꯤ
ꯎꯝ ꯑꯗꯨꯝ ꯀꯣꯏꯁꯟ ꯁꯣꯏꯕ ꯈꯣꯠꯄ ꯑꯗꯨꯝ ꯌꯥꯎꯕ꯭ꯔ ꯌꯦꯡꯉꯣꯟꯅ
ꯆꯦꯛ ꯑꯣꯏꯅ ꯇꯧꯔꯒ ꯑꯁꯣꯏꯕꯗꯣ ꯍꯥꯏꯔꯝꯃꯣ
ꯑꯗꯨꯅꯦ ꯑꯗꯨꯃꯥꯏꯅꯒ ꯆꯦꯂꯦꯟꯖꯀ ꯇꯧꯕꯒꯤ ꯄꯩꯁꯥꯒ ꯐꯪꯉꯗꯤ ꯐꯒꯗꯝꯕꯅꯤ ꯑꯗꯨꯝ
ꯁꯤ ꯑꯦ ꯄꯤ ꯑꯦꯝꯒꯤꯖꯨ ꯑꯦꯠꯃꯤꯀꯥꯠ ꯊꯣꯛꯑꯦ ꯍꯥꯏꯝꯅꯦ ꯑꯩ ꯊꯥꯖꯤꯔ ꯊꯥꯔꯣꯏꯖꯤꯔꯥꯅ ꯈꯜꯂꯤꯅꯦ
ꯁꯦꯟꯇꯔ ꯌꯦꯡꯉ ꯊꯥꯎꯆꯣ ꯀꯩꯅꯣ
ꯌꯦꯡꯒꯦ ꯀꯥꯏ ꯇꯥꯕꯅꯣ ꯑꯝꯇ ꯌꯦꯡꯒꯦ ꯇꯧꯔꯤꯅꯦꯁ ꯂꯣꯛꯏꯟꯒꯁꯤ ꯀ ꯀꯥꯎꯒꯔꯦꯗ ꯀꯅꯥꯏ ꯅꯝꯕꯔꯒ ꯍꯥꯞꯈꯤꯕꯅꯣ ꯑꯩ
ꯗꯦꯠ ꯁꯤꯛꯁꯇꯤꯟ ꯇꯥꯏ ꯍꯥꯏꯔꯣ
ꯗꯦꯠ ꯑꯩꯠꯇꯤꯟꯗ ꯍꯥꯏꯕꯅꯤ ꯈꯪꯗꯦ ꯑꯩꯠꯇꯤꯟ ꯂ ꯑꯗꯨꯃꯥꯏ ꯑꯩ ꯌꯦꯡꯗ꯭ꯔꯤꯌꯦ
ꯑꯦꯠꯇꯤꯟꯗꯣ ꯇꯥꯔꯗꯤ ꯑꯦꯠꯇꯤꯟꯗ ꯑꯦꯛꯌꯥꯝ ꯊꯥꯔꯒ ꯏꯕꯥꯅꯤ ꯍꯥꯏꯗꯈ꯭ꯔꯁꯤ ꯀꯩꯅꯣ
ꯀꯥꯏꯗ
ꯌꯨꯝꯗꯅꯤ ꯀꯩꯅꯣ
ꯀꯩꯗꯧꯕꯅꯣ ꯍꯥꯏꯖꯦ
ꯑꯦ ꯑꯦꯛꯖꯥꯝ ꯂꯣꯏꯕꯩ ꯕ꯭ꯔꯦꯛ ꯂꯧꯒꯗꯕꯅꯤ ꯀꯩꯅꯣ
ꯕꯣꯗꯥꯥꯕ
ꯅꯪ ꯑꯦꯛꯖꯥꯝꯒꯆꯧ ꯑꯆꯧꯕꯒ ꯊꯗ꯭ꯔꯧ ꯃꯥꯜꯂꯦꯗ
ꯍꯥꯏ ꯏꯁ ꯑꯆꯧꯕꯅꯤꯕꯛ ꯑꯦꯁꯤꯁꯇꯦꯟ ꯀꯃꯥꯟꯗꯦꯟꯒꯤꯅꯤ ꯇ ꯑꯗꯨꯣꯏꯁꯦ
ꯑꯥ ꯅꯪ ꯄꯤꯌꯣꯟꯒꯨꯝꯕꯒꯤ ꯑꯗꯩꯗꯤ ꯆꯧꯀꯤꯗꯥꯔꯒꯨꯝꯕꯒꯤ ꯏꯁꯄꯣꯟꯖꯔ ꯅꯝꯕꯔ ꯇꯥꯟꯊꯣꯛꯑ ꯂꯩꯔ ꯃꯥꯜꯂꯦ
ꯑꯗꯨꯅ ꯑꯦꯛꯖꯥꯝ ꯑꯆꯧꯕ ꯊꯥꯕ ꯕ꯭ꯔꯦꯛꯀ ꯂꯧꯅꯗꯅ ꯁꯥꯔ ꯑ ꯊꯣꯡꯉ ꯌ
ꯏ ꯋꯥꯅꯦꯅ
ꯌꯨ ꯑꯇꯥꯡꯕ ꯊꯛꯇꯅ ꯑꯗꯨꯝ ꯕ꯭ꯔꯦꯛ ꯂꯧꯅꯗ ꯅꯠꯇꯔꯤꯗꯣ ꯏꯀꯪ ꯈꯪꯗ꯭ꯔ ꯃꯥ ꯍꯥꯏꯅ
ꯀꯩꯝꯇ ꯍꯩꯇꯕꯅꯤꯅ ꯅꯣꯏꯗꯤ ꯂꯨꯅ ꯂꯧꯔꯝꯒꯨꯅꯤ ꯑꯩꯈꯣꯏꯗꯗꯤ ꯑꯔꯥꯏꯕ ꯍ ꯑꯩ ꯀ ꯌꯥꯝ ꯈꯨꯗꯤꯠꯇꯡꯃꯣ ꯂꯥꯏꯅ ꯇꯧꯋꯦ
ꯎꯝ ꯍꯂꯣ ꯑꯩꯗꯤ ꯌꯨꯝꯗ ꯑꯃꯨꯛ ꯍꯥꯏꯊꯗꯕ ꯌꯥꯔꯣꯏꯗꯤ ꯌꯦꯟ ꯉꯥꯅ ꯌꯥꯅꯕ ꯃꯀꯣꯟꯗꯨ ꯁꯦꯝꯃꯝꯗ꯭ꯔꯤ ꯇꯧꯔꯤꯁꯦ
ꯃꯤ ꯉꯥꯅꯨ ꯃꯌꯥꯝꯗꯨꯅ ꯅꯪꯕꯨ ꯧꯔꯥꯡꯅ ꯉꯥꯏꯔꯝꯗꯣꯏꯅꯤꯅꯦꯕꯣ
ꯑꯗꯨ ꯃꯆꯤꯟꯖꯥꯛ ꯑꯩꯈꯣꯏ ꯃꯥꯥꯟꯅꯅ ꯃꯆꯤꯟꯖꯥꯛꯀ ꯆꯥꯎ ꯌꯥꯗ꯭ꯔꯦ ꯑꯩ
ꯍ ꯍ ꯅꯪꯒꯤ ꯑꯣꯏꯔ ꯑꯣꯏꯅ ꯑꯗꯨꯗ ꯃꯥꯏꯄꯨꯅ ꯍꯣꯠꯅꯔꯣ ꯃꯤ ꯑꯣꯏꯗꯧꯁꯨ ꯃꯥꯟꯗꯦ ꯂꯥꯏꯔꯤꯛꯇ ꯁꯨꯝ ꯍꯣꯠꯅ ꯂꯩꯔꯗꯤ
ꯑꯗꯨꯅꯦ ꯈꯜꯂꯤꯁꯦ ꯃꯤ ꯈꯨꯗꯤꯡꯃꯛ ꯂꯣꯏꯅꯃꯛ ꯗꯥꯏꯔꯤꯛ ꯇꯝꯈ꯭ꯔꯗꯗꯤ ꯉꯥꯅꯨꯁꯦ ꯀꯅꯥ ꯌꯧꯍꯧꯅꯤ
ꯎ ꯑꯗꯨꯅꯦ ꯄꯦꯟꯅꯔꯤ ꯉꯥꯗꯨꯅ ꯀꯅꯥꯅ ꯇꯧꯕꯤꯗꯣꯏꯕ ꯑꯗꯨꯗꯤ
ꯑꯗꯨꯅꯦ ꯑꯗꯨꯗ ꯉꯥꯔꯨꯝ ꯀꯅꯥ ꯊꯣꯡꯗꯣꯔꯤꯕ ꯁꯦꯠ ꯀꯅꯥꯅ ꯊꯣꯡꯉꯒ ꯀꯅꯥ ꯆꯥꯗꯣꯔꯤꯕ ꯑꯗꯨꯒꯤ ꯈꯟꯕꯗ ꯑꯍꯤꯡ ꯎ ꯑꯗꯨꯏ ꯈꯟꯕꯗ ꯑꯍꯤꯡꯒꯇꯪ ꯌꯥꯗ꯭ꯔꯦꯕꯣ ꯃꯤ ꯀꯛꯄ ꯁꯨꯡꯊꯣꯛ ꯊꯣꯛꯇꯦ ꯃꯤꯀꯞ ꯁꯨꯡꯊꯣꯛ ꯊꯣꯛꯇꯦ
ꯑꯩ ꯈꯪꯉꯦ ꯇꯣꯛꯑꯣꯏ ꯑꯝꯇ ꯊꯥꯖꯤꯟꯈ꯭ꯔꯦ ꯑꯗꯀꯌꯥ ꯑꯩꯅ ꯃꯅꯤ ꯄ꯭ꯔꯤꯌꯣꯗꯤ ꯂꯩꯇ꯭ꯔꯣ ꯅꯪ ꯑꯋꯥꯏꯗ
ꯄ꯭ꯔꯤꯌꯣ ꯂꯩꯌꯦ ꯑꯗꯨꯝ ꯑꯩꯅ ꯁꯤꯗ ꯋꯥꯔꯤ ꯑꯗꯨꯝ ꯁꯥꯕꯤꯕꯅꯤ ꯑꯗꯣ
ꯑꯗꯨꯅ ꯐꯩꯅꯦ ꯁꯨꯃꯥꯏꯅ ꯇꯧꯕ ꯐꯩꯅꯦ ꯑꯩꯣꯟ ꯅꯝꯕꯔ ꯃꯌꯥꯝ ꯄꯥꯏꯁꯤꯜꯂꯒ ꯃꯥ ꯍꯥꯡꯅꯕ ꯑꯗꯨꯝ
ꯅꯪꯒꯤꯁꯨ ꯑꯩꯅ ꯑꯩꯒꯤ ꯀꯣꯜ ꯇꯧꯒꯗꯕ ꯋꯥꯠꯂꯤꯕꯅꯦ
ꯑꯣ ꯏ ꯋꯥꯂꯤ ꯏ ꯋꯥꯂꯤ ꯁꯥꯁꯤꯦ
ꯅꯪꯒꯤꯕꯨꯗꯤ ꯂꯣꯏꯁꯤꯟꯕꯤꯔꯦꯗꯅ
ꯑꯦ ꯕꯤꯖꯤ ꯍꯗ ꯇ ꯃꯥꯗ
ꯑꯦꯦꯝ ꯐꯦꯁꯇꯤꯚꯦꯜ ꯇꯥꯔꯗꯤ ꯊꯥꯎꯔꯁꯨ ꯀꯨꯏꯅ ꯄꯨꯟꯁꯤ ꯆꯪꯉꯝꯈꯤꯔꯣꯏ ꯍꯌꯦꯡ ꯀꯩꯁꯨ ꯆꯪꯕ ꯌꯥꯗꯕꯅꯤ ꯏꯕꯨꯡ
ꯅꯥꯏꯟꯇꯤꯟ ꯇ
ꯎꯝ ꯑꯗꯨꯅꯦ ꯆꯪꯅ ꯊꯥꯔꯁꯨ ꯑꯩꯈꯣꯏꯅ ꯅꯪ ꯑꯦ ꯑꯦꯝ ꯄꯤ ꯑꯦꯁ ꯁꯤ ꯍꯣꯜꯗꯣ ꯃꯥ ꯑꯦꯀꯥꯗꯃꯤꯛꯒꯨꯝꯕ ꯅꯠꯇꯦꯅꯦ
ꯀꯃꯥꯏ ꯇꯧꯒꯦꯁꯦ
ꯅꯪꯉꯗ꯭ꯔꯤꯕꯣꯁꯦ ꯑꯦꯛꯖꯥꯝ ꯊꯗꯔꯤꯕ
ꯆꯪꯉꯨꯗ꯭ꯔꯦ ꯑꯩ ꯑꯗꯨꯝꯇ ꯊꯥꯗ꯭ꯔꯤ
ꯑꯩ ꯑꯩ ꯑꯝꯇꯪꯗꯤ ꯇꯥꯈ꯭ꯔꯦ
ꯀꯩꯗꯧ ꯇꯥꯔꯤꯕ ꯅꯪꯗꯤꯦ
ꯑꯩ ꯊꯥꯏꯔꯤꯉꯥꯏ ꯌꯥꯝ ꯊꯥꯕꯒꯤ
ꯀꯔꯤ ꯑꯦꯛꯖꯥꯝꯒꯤꯅꯣ ꯏ ꯄꯤ ꯑꯦꯐ ꯑꯣ ꯑꯣꯏꯒꯤꯔꯣ
ꯑ ꯏ ꯄꯤ ꯑꯦꯜ ꯑꯣꯒꯤꯗꯣ ꯑꯗꯨꯗꯨꯝ ꯃꯤ ꯇꯥꯈ꯭ꯔꯦ
ꯄꯨꯡ ꯀꯌꯥꯅꯣ ꯃꯣꯏꯁꯤꯕꯨ ꯄꯨꯡ ꯇꯔꯥꯗꯒꯤ ꯕꯥꯔꯣꯕꯧ ꯑꯃ ꯑꯅꯤ ꯑꯗꯨꯒꯤ ꯃꯉꯥꯐꯧ ꯑꯃ ꯑꯁ ꯀꯨꯏ ꯇꯜꯜꯂꯤꯦꯗꯅ ꯁꯨꯃꯥꯏꯅ ꯐꯝꯗꯣꯏꯁꯦ
ꯄꯦꯄꯔ ꯅꯤꯔꯚ ꯍꯥꯏꯖꯦ
ꯎꯝ
ꯑꯁ ꯑꯗꯨꯗꯤ ꯌꯥꯗꯦ ꯇ
ꯑꯗꯨꯅꯦ ꯖꯦꯅꯔꯦꯜ ꯑꯦꯕꯤꯂꯤꯇꯤ ꯑꯦꯟ ꯏꯟꯇꯦꯂꯤꯖꯦꯟꯁꯁꯤ ꯀꯔꯤꯒꯣꯗꯅꯦꯕ ꯄꯨꯡ ꯇꯔꯥꯗꯩꯅ ꯄꯥꯔꯛꯑꯣꯕꯣ ꯑꯗꯒꯤ ꯑꯃꯨꯛ ꯆꯦꯟꯅꯔꯁꯤ ꯑꯗꯨꯗꯤ ꯁꯤ ꯑꯦ ꯀꯝꯄ꯭ꯂꯦꯟꯁꯦ ꯑꯅꯤꯅ ꯄꯨꯡ ꯑꯅꯤꯗ ꯑꯃꯨꯛ
ꯎ ꯑꯗꯨꯅꯦ
ꯏꯅꯦꯔ ꯄ ꯍꯥꯏ
ꯑꯣ ꯀꯔꯤ ꯑꯦꯛꯖꯥꯝꯗꯤ ꯑꯗꯨꯗꯤ ꯀꯅꯥ ꯀꯅꯥꯅꯣ ꯊꯥꯗꯣꯏ ꯆꯥꯎꯕꯅꯦ ꯎ
ꯗꯟꯁꯨꯖꯨ ꯊꯥꯗꯂꯦ ꯂꯩꯔꯝꯅꯤ ꯀꯥꯏꯗꯕꯨ ꯇꯥꯕꯖꯥꯅ ꯃꯅ
ꯃꯥꯗꯤ ꯁꯤ ꯄꯤꯌꯣꯁꯨ ꯀꯧꯈꯠꯄꯤꯔꯛꯇ꯭ꯔꯦꯅꯦ
ꯀꯧꯈꯠꯄꯤꯔꯛꯇ꯭ꯔꯦ
ꯅꯦ ꯑꯥ ꯃꯣꯏ ꯑꯦꯛꯖꯥꯝ ꯁꯣꯝꯗꯗꯤ ꯑꯅꯤ ꯍꯟꯗꯛ ꯆꯍꯤ ꯀꯧꯗꯣꯏ ꯇꯧꯔꯕꯅꯦ
ꯑꯗꯨꯅꯦ ꯑꯗꯨ ꯈꯪꯗꯦ ꯏꯕꯨꯡꯣ ꯑꯗ ꯍꯥꯟꯅꯩꯗꯣ ꯂꯣꯏꯁꯤꯟꯗꯅ ꯀꯃꯥꯏꯅ ꯀꯧꯗꯣꯏꯅꯣ ꯑꯗꯨꯕꯨ
ꯑꯗꯨꯪꯅ ꯔꯤꯀ꯭ꯔꯨꯏꯠꯃꯟꯅꯣ ꯀꯔꯝꯕ ꯈꯔꯧꯗꯣꯏꯅꯣ ꯈꯪꯗꯦ
ꯄꯨꯔꯥ ꯀꯩꯅꯣ ꯇꯧꯔ ꯃꯅꯤꯄꯨꯔꯒꯤ ꯊꯕꯛ ꯈꯨꯨꯀꯣ ꯑꯗꯨꯃꯥꯏꯅ ꯇꯧꯈꯠꯂꯛꯑꯖꯥ ꯍꯥꯏꯕ
ꯑ ꯑꯁ ꯃꯅꯤꯄꯨꯔꯒꯤ ꯊꯕꯛ